ꯍꯜꯂꯣ
ꯅꯨꯞꯄꯤꯔ ꯅꯨꯄꯥꯔ‌ꯣ
ꯅꯨꯞꯄꯤꯅꯦ ꯀꯩꯅꯣ
ꯑꯁ ꯅꯨꯞꯄꯤ ꯅꯈꯣꯟꯗꯤ ꯅꯨꯞꯄꯤ ꯃꯟꯗꯦꯅ ꯅꯨꯞꯄꯥ ꯃꯥꯜꯂꯦꯕ ꯑꯗꯨꯒꯤꯅ‌ꯦ
ꯑꯩ ꯈ‌ꯣꯟꯖ‌ꯦꯜꯔꯣ
ꯐꯥꯒꯤ ꯗꯧꯕꯅꯤꯍꯦ
ꯃꯥ ꯅꯨꯄꯥꯒꯤ ꯈꯣꯟꯖꯦꯜ ꯃꯥꯟꯕ ꯃꯥꯜꯂꯦꯗ
ꯅꯪ ꯑꯗꯨꯃꯥꯏꯅ ꯈꯜꯂꯗꯤ ꯈꯪꯗꯦ ꯑꯩꯗꯤ
ꯅꯪ ꯍꯥꯏꯗꯨꯗꯤ
ꯐꯥꯒꯤꯅꯦ ꯍꯥꯏꯈ꯭ꯔꯕꯗꯤ
ꯐꯥꯒꯤ ꯗꯧꯕ ꯌꯥꯗꯦ ꯇꯥꯏ ꯐꯥꯒꯤ ꯇꯧꯕ ꯌꯥꯗꯦ ꯑꯩꯉꯣꯟꯗꯗꯤ
ꯑꯣ
ꯐꯥꯒꯤ ꯇꯧꯕ ꯌꯥꯗꯦ ꯎꯝ ꯁꯦꯡꯃ
ꯀꯩꯒꯤ
ꯃꯤꯉꯣꯟꯗ ꯐꯥꯒꯤꯗꯧꯕ ꯌꯥ
ꯌꯥꯏꯅꯦ ꯀꯩꯅꯣ
ꯀꯩ ꯍ‌ꯦꯟꯖꯥꯡ ꯆꯥꯔꯒ‌ꯦ
ꯑꯥ ꯍꯧꯖꯤꯛ ꯑꯥ ꯀꯩꯅꯣ ꯅꯦ ꯑꯥ ꯖ
ꯑꯁ ꯀꯥꯎꯈ꯭ꯔꯅꯦ
ꯂ‌ꯣꯏꯔ‌ꯦꯗ
ꯉꯥꯏꯈ‌ꯣ ꯑꯩ ꯈꯜꯂꯤꯒ‌ꯦ
ꯃꯇꯝ ꯂꯩ ꯇ‌ꯦꯅꯦ
ꯑꯁ ꯌꯥꯎꯗ꯭ꯔꯁꯨ ꯉꯥꯏꯌꯨ ꯌꯦꯡꯒꯗꯕ ꯀꯩꯅꯣꯅꯦ ꯆꯦ ꯀꯥꯎꯒ꯭ꯔꯤꯅꯦ ꯑꯩꯅ ꯍꯥꯏꯒꯗꯕꯗꯣ
ꯗ꯭ꯔꯒꯣꯟ
ꯗ꯭ꯔꯒ‌ꯣꯟ ꯅꯥꯟꯁꯪ ꯆꯥꯔꯦ ꯑꯩꯗꯤ
ꯗ꯭ꯔꯒꯣꯟ
ꯑꯁ ꯑꯍꯥꯎ ꯕꯅꯤꯍꯦ ꯍꯣꯏꯅꯦ ꯐꯩꯅꯦ ꯀꯦꯖꯤ ꯑꯃꯥꯂꯛ ꯀꯤꯌꯥꯅ‌ꯣ ꯑꯥ ꯐꯥꯏꯚ ꯍꯟꯗ꯭ꯔꯦꯠ ꯁꯤꯛꯁꯇꯤ ꯑꯣꯏꯅ ꯄꯤꯕꯅꯦ
ꯑꯩꯗꯤ ꯐꯪꯗꯦꯅꯦ ꯆꯥꯅꯤꯉꯥꯏ
ꯈ‌ꯣꯏꯗ ꯂꯥꯑ‌ꯣ
ꯂꯥꯛꯄꯒꯤ ꯂꯥꯛꯄꯗꯤ ꯂꯥꯛꯅꯤꯡꯉꯦ ꯑꯗꯣ ꯍꯧꯖꯤꯛꯀꯥꯟ ꯍꯧꯖꯤꯛꯀꯥꯟꯗꯤ ꯒꯥꯔꯤꯁꯨ
ꯐꯪꯗꯕꯒꯤ
ꯒꯥꯔꯤꯁꯨ ꯐꯪꯗꯦꯅꯦ ꯆꯠꯅꯤꯡꯉꯦ ꯍꯥꯏꯔ ꯄꯪꯍꯦꯛ ꯆꯠꯄ ꯌꯥꯗꯦꯅꯦ ꯍꯧꯖꯤꯛꯀꯥꯟꯗꯤ
ꯁꯨꯄꯔꯃꯦꯟꯗ ꯀꯣꯜ ꯇꯧꯔꯅꯦ ꯑꯗꯨꯗꯤ
ꯄ
ꯑꯥꯎ ꯁꯨꯄꯔꯃꯦꯟꯅ ꯊꯤꯟꯕꯤꯔꯝꯒꯅꯤ ꯃꯥ
ꯗꯥ ꯗꯥ ꯏꯁꯄꯥꯏꯗꯔ ꯃꯦꯟꯗ ꯀꯣꯜ ꯇꯧꯔꯁꯤꯔꯥ ꯈꯪꯗꯦꯅꯦ
ꯅꯪ ꯑꯥ ꯁꯨꯄꯔꯃꯦꯟꯅ ꯐꯥꯔꯝꯒꯅꯤ ꯑꯗꯨꯃꯥꯏꯅ ꯍꯥꯏꯒꯗꯕ ꯅꯥꯡ ꯁꯨꯄꯔꯃꯦꯟꯅ ꯊꯦꯡꯅꯔꯗꯤꯀꯣ ꯗꯥ ꯁꯨꯄꯔꯃꯦꯟ ꯍꯥꯏꯅꯀꯣ
ꯎ
ꯎ
ꯏꯝꯐꯥꯜ ꯏꯝꯐꯥꯜꯗ ꯅꯠꯇꯦ ꯅꯣꯏꯗ ꯏꯥꯁꯄꯥꯏ ꯑꯥ ꯁꯨꯄꯔꯃꯦꯟ ꯂꯩꯕ ꯅꯠꯇ꯭ꯔꯣ
ꯁꯄꯔꯃꯅꯦꯟ ꯑꯩꯒ ꯂꯩꯃꯤꯟꯅꯔꯦꯕ ꯑꯗꯣ ꯑꯩ ꯇꯥꯟꯅꯔꯝꯒꯦ
ꯍꯣꯏ ꯑꯗꯣ ꯊꯕꯤꯌꯨꯅꯦ ꯅꯪꯒꯤ ꯏꯁꯄꯥꯏꯗꯔ ꯅꯪꯒꯤ ꯁꯨꯄꯔꯃꯦꯟꯁꯤꯡꯅ
ꯊꯥꯕꯤꯒꯦ ꯍꯌꯦꯡ ꯊꯥꯕꯤꯒꯦ
ꯊꯕꯤꯌꯨ ꯊꯕꯤꯌꯨ
ꯑꯗꯨ ꯑꯩꯈꯣꯏ ꯑꯅꯤꯒꯤꯗꯨ ꯍꯧꯔꯁꯤꯔꯣ
ꯂꯩꯔꯤꯁꯦ ꯑꯩ ꯑꯩ ꯍꯧꯖꯤꯛꯗꯤ ꯃꯈꯥꯗ ꯂꯩꯌꯦ ꯃꯊꯛꯇ ꯂꯩ ꯃꯊꯛꯇ ꯊꯝꯈ꯭ꯔꯦ ꯑꯩꯅ ꯃꯊꯛꯇ ꯃꯈꯥꯗ ꯂꯩꯌꯦ ꯍꯧꯖꯤꯛꯇꯤ
ꯑꯦꯗꯤ ꯔꯦꯗꯤꯗ ꯂꯩꯌꯦꯅꯦ
ꯅꯣꯡ ꯆꯨꯕ ꯍꯧꯋꯦ ꯁꯤꯗꯗꯤ
ꯀꯥꯏ ꯅꯣꯡ ꯆꯨꯕꯒꯤ ꯑꯩꯈꯣꯏꯒꯤꯗꯤ ꯏꯁ ꯁꯥꯕꯅ ꯁꯥꯥꯕꯅ
ꯉꯁꯥꯏꯗꯤ ꯐꯗꯕꯅꯤ ꯍꯧꯒꯅꯦ ꯀꯥꯝ
ꯐꯦꯟꯒꯤ ꯃꯈꯥꯗ ꯂꯩꯗ꯭ꯔꯗꯤ ꯑꯩꯈꯣꯏꯁꯨ ꯁꯤꯒꯅꯤꯗ ꯁꯥꯕꯒꯤ ꯁꯥꯃꯟꯕꯒꯤ
ꯍꯣꯏꯗꯤ ꯑꯃꯨꯛ ꯃꯨꯠꯈ꯭ꯔꯦ ꯅꯣꯡ ꯆꯨꯕꯅꯤꯅ
ꯃꯥꯏ ꯃꯨꯠꯈ꯭ꯔꯦ ꯍꯥꯏꯕ
ꯍꯣꯏ
ꯑꯁ
ꯃ
ꯐꯥꯖꯈ꯭ꯔꯦꯗ ꯑꯗꯨꯗꯤ
ꯎꯝ
ꯒꯍꯧꯂꯨꯞ ꯃꯩꯇꯩ ꯂꯣꯟꯗ ꯀꯥꯏ ꯍꯥꯏꯅꯣ
ꯑ ꯀꯩꯅꯣꯍꯦ ꯅꯥꯪꯁꯨ
ꯍꯥ ꯑꯥ
ꯀꯩꯅꯣꯍꯦ ꯅꯪꯁꯨ ꯑꯩꯁꯨ ꯈꯪꯗꯦ
ꯗꯨ ꯍꯥꯢꯔꯗꯤ ꯒꯥꯎ ꯍꯥꯢꯕ ꯇꯥꯔꯦꯗꯅ
ꯌꯥꯔꯦꯗ ꯑꯣꯏꯗꯕ ꯉꯥꯡꯉꯅꯨ
ꯁꯤꯁ
ꯁꯤꯔꯦꯁ ꯇꯧꯔꯒ
ꯑꯗꯨꯗꯤ ꯅꯪ ꯈꯪꯕ꯭ꯔꯣꯅꯦ ꯑꯣꯏꯗꯕ ꯀꯥꯎ ꯑꯗꯨꯃꯥꯏꯅ ꯍꯥꯢꯔꯁꯨ ꯀꯥꯏꯁꯨ ꯀꯥꯏꯗꯦꯅ
ꯏꯕꯥꯅꯤ ꯈꯠꯇꯅꯦꯀꯣ ꯒ꯭ꯌꯥꯟ ꯇꯥꯗꯣꯏꯁꯤ ꯁꯤ ꯑꯁꯤꯒꯤ ꯋꯥꯗꯤ
ꯑꯗꯨꯒꯤꯅꯦ ꯑꯩꯅ ꯍꯧꯖꯤꯛ ꯍꯥꯏꯔꯤꯁꯤꯗꯤ ꯢꯍꯦ ꯒꯧ ꯒꯧ
ꯅꯨꯄꯤ ꯀꯣꯏꯅꯔꯕ꯭ꯔꯣ
ꯀꯣꯏꯗꯦꯍꯦ ꯀꯥꯏꯗꯒꯤ
ꯀꯣꯏꯌꯦ
ꯀꯣꯏꯗꯦ ꯀꯣꯏꯗꯦ
ꯅꯨꯡꯁꯤꯕꯕꯨ ꯂꯩꯕ꯭ꯔꯣ
ꯂꯩꯇꯦ
ꯈ꯭ꯔꯤꯁꯃꯥꯁ ꯀꯨꯝꯕꯗꯤ ꯑꯗꯨꯝ ꯆꯠꯂꯤꯀꯥ
ꯁꯤ ꯁꯤꯗ꯭ꯔꯐꯥꯎ ꯑꯗꯨꯝ ꯁꯤꯡꯒꯜ ꯂꯩꯔꯝꯒꯅꯤ ꯑꯩꯗꯤ
ꯀꯩꯒꯤ
ꯀꯣꯏꯅꯤꯡꯗꯕꯒꯤ ꯄꯥꯝꯗꯕꯒꯤ
ꯍꯣꯏꯅꯦ ꯑꯗꯨꯅ ꯐꯩꯅꯦꯅꯦ
ꯑꯗꯨꯅ ꯐꯩꯅꯦ ꯅꯪꯗꯤ
ꯑꯩꯒꯤꯗꯤ ꯂꯩꯇꯦ
ꯑꯁ ꯑꯁ ꯅꯨꯄꯥ ꯌꯥꯝ ꯂꯩꯔꯝꯒꯅꯤꯗ
ꯅꯪ ꯉꯁꯥꯏ ꯀꯩꯅꯣ ꯊꯥꯔꯒ ꯒ꯭ꯌꯥꯟ ꯑꯝꯇ ꯇꯥꯗꯦ
ꯈꯥ
ꯉꯁꯥꯏꯒꯤꯗꯣ
ꯎꯪꯒ ꯀꯩ ꯀꯩꯅꯣ
ꯒꯦꯂꯔꯤꯒꯤ ꯀꯩꯅꯣ ꯇꯧꯕꯗ ꯑꯩꯈꯣꯏꯅꯤ
ꯒꯦꯂꯔꯤ
ꯐꯣꯇꯣꯀꯨꯝꯕꯗ ꯀꯩꯅꯣ ꯇꯧꯕꯗꯣ ꯑꯗꯨꯗ ꯅꯪꯅ ꯅꯪ ꯑꯩꯉꯣꯟꯗ ꯔꯤꯄ꯭ꯂꯥꯏ ꯄꯤꯕꯗꯣ ꯑꯩ ꯒ꯭ꯌꯥꯟ ꯇꯥꯗꯦꯕ
ꯑꯣ ꯑꯗꯨꯒꯤꯔꯣ
ꯎꯝ
ꯌꯥꯝ ꯈꯠꯂꯦ ꯍꯥꯏꯕ꯭ꯔꯣ
ꯅꯥꯏꯟ ꯊꯥꯎꯖꯟ ꯐꯣꯇꯣ ꯄ꯭ꯂꯁ ꯌꯥꯎꯋꯦꯅ ꯍꯥꯏꯕꯅꯦ ꯑꯩꯗꯤ
ꯌꯥꯝꯃꯤꯅ ꯅꯪꯒꯤ ꯁ꯭ꯇꯣꯔ꯭ꯦꯖꯁꯦ
ꯁ꯭ꯇꯣꯔꯦꯠꯁ ꯌꯥꯝꯅ ꯍꯦꯛ ꯀꯥꯏꯗꯒꯤ ꯇꯨ ꯐꯤꯐꯇꯤ ꯑꯩꯠꯅꯦ ꯑꯩꯒꯤꯗꯤ ꯅꯪꯅ ꯀ꯭ꯌꯥ ꯅꯪꯒꯤꯅ ꯅꯪꯒꯤ ꯁ꯭ꯇꯣꯔꯦꯖꯇꯤ ꯀꯤꯌꯥꯅꯣ
ꯑꯩꯁꯨ ꯈꯪꯗꯦ
ꯈꯦꯡꯗꯦ ꯑꯁ
ꯄꯤꯛꯅꯤꯛꯒꯨꯝꯕ ꯆꯗ꯭ꯔꯣ ꯅꯣꯏꯗꯤ
ꯍꯥꯥ
ꯄꯨꯟꯗ꯭ꯔꯣ ꯅꯃꯥꯟ ꯅꯃꯥꯟꯅꯕ ꯈꯣꯏꯒ ꯅꯃꯥꯟꯅꯕ ꯈꯣꯏꯒ ꯀꯣ
ꯑꯣ ꯍꯣꯔꯦꯟ ꯇꯣꯉꯥꯟ ꯇꯣꯉꯥꯟ ꯂꯩꯔꯝꯅꯤ
ꯑꯣ
ꯏꯃꯥꯟꯅꯕꯁꯨ ꯃꯥꯒꯤ ꯆꯤꯆꯦꯒ ꯂꯩꯔꯝꯃꯦ ꯑꯩꯁꯨ ꯑꯩꯒꯤ ꯏꯆꯦꯒ ꯂꯩꯔꯝꯃꯤ
ꯎꯝ
ꯑꯗꯨꯒ ꯅꯪꯅ ꯅꯆꯥ ꯅꯃꯤ ꯅꯆꯥꯅꯨꯄꯤꯒ ꯅꯅꯥꯎ ꯅꯨꯄꯤꯒ
ꯎꯝ
ꯅꯨꯡꯗꯥꯡ ꯕꯣꯜ ꯌꯦꯡꯒꯗ꯭ꯔꯣ ꯑꯣ ꯃꯥꯏ ꯃꯨꯠꯈ꯭ꯔꯦ ꯑꯊꯦ
ꯈꯪꯗꯦꯗ ꯑꯩꯗꯤ ꯑꯅꯤꯡꯕ ꯃꯦꯠꯁ ꯂꯩꯔꯗꯤ ꯑꯗꯨꯝ ꯌꯦꯡꯉꯤꯕꯤꯠ ꯂꯩꯔꯗꯤ
ꯐꯥꯏꯚ ꯖꯤ ꯐꯪꯗꯕ꯭ꯔꯣ ꯅꯣꯏꯒꯤꯗꯣ
ꯎꯝ
ꯐꯪ꯭ꯔꯝꯒꯅꯤꯅ ꯐꯥꯏꯚꯖꯤꯅ ꯅꯣꯏꯁꯨ
ꯅꯨꯡꯉꯥꯏꯇꯦ ꯁꯥꯏꯗꯥ ꯅꯪꯒꯤꯗꯤ
ꯃꯣꯏ ꯐꯥꯏꯜ ꯂꯩ ꯍꯥꯏꯔꯤꯁꯤꯗꯤ ꯑꯩꯈꯣꯏꯒꯤꯗꯤ
ꯅꯨꯡꯉꯥꯏꯅꯤ
ꯅꯨꯡꯉꯥꯏꯕꯅꯤ ꯅꯨꯡꯉꯥꯏꯕꯅꯤ
ꯌꯦꯡꯉꯦ ꯍꯧꯒꯠꯂꯦ ꯇꯨꯝꯃꯦ ꯑꯃꯨꯛ ꯆꯥꯔꯦ ꯅꯨꯡꯉꯥꯏꯅꯦ ꯑꯗꯨꯗꯤ
ꯅꯪ ꯑꯣꯐꯤꯁꯥꯔꯅꯤ ꯀꯥꯏꯅꯣ ꯑꯩꯈꯣꯏꯗꯤ
ꯈꯪꯗꯕꯗꯣ ꯑꯩꯗꯤ
ꯔꯦꯟ ꯑꯣꯟꯅꯔꯛ ꯐꯥꯎ ꯑꯩꯈꯣꯏꯗ ꯔꯤꯐ꯭ꯔꯦꯁꯃꯦꯟ ꯄꯤꯔꯝꯕꯅꯤ ꯀꯩꯅꯣ ꯀꯔꯤ ꯐꯝꯃꯦ ꯇꯨꯝꯃꯦ ꯌꯦꯡꯉꯦ ꯑꯁ
ꯑꯣꯐꯤꯁꯥꯔ ꯀꯥꯗꯣꯏꯔꯣ
ꯑꯁ ꯑꯣꯐꯤꯁꯔꯅꯤ ꯀꯩꯅꯣ ꯍꯥꯏꯗꯤ
ꯅꯨꯡꯉꯥꯏ ꯅꯨꯡꯉꯥꯏꯅ
ꯎꯐ ꯃꯥꯏ ꯃꯨꯠꯈ꯭ꯔꯒ ꯎꯐ ꯁꯥꯕꯅ ꯂꯣꯏꯔꯦꯦ
ꯍꯥꯥ
ꯁꯥꯕꯅ ꯁꯥꯕꯅ ꯁꯥꯕꯅ
ꯁꯥꯕꯅ ꯁꯥꯕꯅ
ꯌꯦꯁ ꯆꯥꯕꯅ ꯁꯥꯥꯕꯅ ꯆꯥꯕꯅ ꯂꯣꯏꯔꯦ ꯍꯥꯏꯕ ꯇꯥꯔꯦ
ꯍꯝ
ꯅꯪꯗꯤ ꯀꯩꯗꯧꯔꯤꯅꯣ
ꯀꯩꯁꯨ ꯇꯧꯅꯤꯗ ꯐꯃꯨꯡꯗ ꯂꯩꯌꯦ ꯑꯃꯛꯅ ꯑꯣꯠꯇꯥꯉꯥꯔ
ꯅꯣꯡ ꯆꯨꯋꯥꯔ ꯅꯣꯡ ꯆꯨꯋꯦ ꯍꯥꯏꯕꯩꯗꯣ
ꯎꯝ
ꯍꯧꯖꯤꯛꯇꯤ ꯆꯨꯔꯥꯕ꯭ꯔꯣ
ꯆꯨꯔꯋꯦꯗ ꯍꯧꯖꯤꯛꯁꯨ ꯃꯄꯥꯟ ꯊꯣꯛꯄ ꯌꯥꯇꯦ ꯃꯅꯨꯡꯗ ꯂꯩꯌꯦ
ꯑꯣ ꯍꯣ
ꯎꯝꯍꯨꯝ
ꯑꯗꯨꯒꯤ ꯑꯣꯏꯔꯦ
ꯎꯝ ꯅꯣꯏꯗꯁꯨ ꯆꯨꯒꯦ ꯇꯧꯕ꯭ꯔꯣ